ꯍꯜꯂꯣ
ꯇꯥꯕ꯭ꯔꯣ
ꯇꯥꯔꯦ ꯇꯥꯔꯦ
ꯆꯥꯛ ꯊꯣꯡꯂꯥꯕꯣ
ꯆꯥꯛ ꯊꯣꯡꯗ꯭ꯔꯤꯗ
ꯍꯧꯖꯤꯛꯐꯥꯎ ꯀꯩꯗꯧꯔꯤꯕ
ꯑꯩ ꯋꯥꯛꯀꯤꯡ ꯆꯦꯟ ꯍꯦꯜꯂꯛꯄꯗ ꯏꯔꯨꯖꯔꯨꯗ ꯉꯥꯏꯔꯤ
ꯀꯗꯥꯏꯗ ꯆꯦꯟꯒꯦ ꯅꯣꯒꯤ ꯋꯥꯛꯀꯤꯡ
ꯍꯤꯌꯥꯡꯊꯥꯡꯒꯤ ꯃꯍꯥꯗꯦꯕ ꯂꯩꯕꯗꯣ ꯑꯗꯨ ꯌꯧꯔꯨꯔꯦ ꯑꯗꯨ ꯌꯧꯔꯨꯔꯒ ꯑꯃꯨꯛ ꯍꯜꯂꯒ ꯑꯃꯨꯛ ꯆꯦꯜꯂꯛꯑꯦ
ꯎꯝ
ꯃꯔꯝꯗꯤ ꯃꯥꯗꯤ ꯌꯥꯝ ꯈꯪꯅ ꯇꯧꯋꯤꯅ ꯍꯆꯥꯎ ꯅꯍꯥꯟ ꯌꯥꯝ ꯌꯥꯝ ꯁꯤꯡꯅ ꯇꯧꯋꯦꯕ ꯃꯪꯗ ꯎꯔꯝꯃꯦꯕ ꯑꯩꯒꯤ ꯉꯔꯥꯡꯀꯣ ꯀꯃꯥꯏ ꯎꯔꯝꯃꯤ ꯈꯪꯕ꯭ꯔꯥ ꯃꯥ ꯅꯠꯇꯦ ꯎꯔꯝꯃꯤꯁꯦ ꯃꯣꯏꯒꯤ ꯖꯒꯥꯗꯣ ꯖꯒꯥꯗꯣ ꯂꯩꯔꯤꯗꯣ ꯑꯗꯨꯗꯤ ꯌꯣꯜꯂꯦꯅ ꯇꯧꯔꯝꯃꯦꯕ ꯀꯅꯥꯗ ꯌꯣꯜꯂꯝꯃꯤ ꯈꯪꯕ꯭ꯔꯥ
ꯑꯥ
ꯇꯥꯃꯣꯅ ꯍꯣꯢꯅ ꯂꯩꯌꯦꯅ ꯇꯧꯔꯝꯃꯦ
ꯅꯪ ꯑꯌꯨꯛꯇ ꯄꯥꯎ ꯍꯥꯏꯔꯛꯇꯣꯏ ꯇꯧꯕꯒꯤꯅꯦ
ꯈꯪꯗꯦ ꯃꯪꯗꯁꯨ ꯑꯗꯨꯃꯥꯏꯅ ꯎꯔꯤꯕ
ꯅꯉꯣꯟꯗ ꯑꯌꯨꯛ ꯉꯟꯇꯥ ꯄꯨꯡ ꯀꯌꯥꯗ ꯍꯥꯏꯔꯛꯏ
ꯄꯨꯡ ꯑꯩ ꯃꯤꯀꯞ ꯊꯣꯛꯂꯛꯄ ꯄꯨꯡ ꯃꯉꯥꯗ ꯃꯤꯅꯠ ꯇꯔꯥꯅꯤꯄꯥꯟ ꯑꯗꯨꯋꯥꯏꯃꯨꯛ ꯆꯠꯂꯦ ꯑꯗꯨꯗ ꯃꯦꯁꯦꯖ ꯂꯩ ꯂꯩꯔꯝꯃꯦ
ꯀꯩꯗꯀꯗꯧꯔꯤꯅꯦ ꯄꯨꯡ ꯑꯅꯤ ꯃꯈꯥꯏꯗꯣ
ꯑꯥ
ꯑꯗꯨꯗ
ꯉꯔꯥꯡ ꯅꯠꯇ꯭ꯔꯣ ꯃꯣꯏ ꯃꯤ ꯃꯌꯥꯝ ꯂꯥꯛꯍꯧꯕꯗꯣ
ꯑꯣ ꯃꯥꯟꯕ ꯅꯠꯇꯦ ꯉꯔꯥꯡꯂꯣ ꯃꯥꯟꯕꯒ ꯂꯥꯛꯄꯗꯣ ꯈꯣ ꯅꯠꯇꯦꯌꯦ ꯀꯣꯟ ꯊꯥꯡ ꯑꯩꯈꯣꯏꯅ ꯀꯣꯟ ꯊꯥꯡꯖꯤꯡꯕ ꯅꯨꯃꯤꯠꯇꯨꯅꯤ
ꯑꯥ ꯅꯍꯥꯟ ꯅꯨꯃꯤꯗꯥꯡ
ꯅꯍꯥꯟ ꯅꯨꯡꯗꯥꯡ
ꯑꯗꯨꯒ ꯅꯣꯡꯉꯥꯜꯂꯒꯅꯤ ꯑꯩꯅ ꯅꯣꯡꯃ ꯈꯛꯇꯅꯦ ꯀꯥꯟꯅꯔꯤꯁꯦ
ꯎꯥ ꯉꯔꯥꯡ ꯋꯥ ꯉꯥꯡꯕꯗꯤ ꯇꯥꯏ ꯑꯩꯈꯣꯏ ꯏꯃꯨꯡꯁꯦ ꯀꯣꯜ ꯁꯦꯟꯇꯔ ꯑꯣꯜꯂꯦ
ꯃꯌꯥꯝꯒꯤ
ꯀꯣꯜꯁꯦꯟꯗꯔ ꯑꯣꯜꯂꯦ ꯍꯥꯢꯕ
ꯂꯣꯏ ꯁꯥꯟꯅꯔꯤ
ꯑꯃꯁꯨ ꯋꯥꯔꯤ ꯁꯥꯟꯅꯔꯤ ꯅꯪꯁꯨ ꯅꯪꯉꯣꯟ ꯊꯣꯛꯏꯗꯅ
ꯑꯥ
ꯑꯩꯈꯣꯏꯗꯁꯨ ꯊꯣꯛꯑꯦꯕꯀꯣ
ꯑꯥ
ꯑꯩꯈꯣꯏꯒꯤ ꯏꯃꯥꯒꯤ ꯃꯄꯥꯝꯗꯣ ꯗꯗꯥꯅ
ꯑꯥ
ꯑꯗꯨꯗꯨ ꯑꯃꯒ ꯁꯝꯊꯤꯡ ꯂꯩꯌꯦꯕ
ꯑꯥ
ꯑꯗꯨꯒꯤ ꯌꯥꯝꯃꯦꯗꯅ
ꯌꯥꯝꯃꯦ
ꯑꯗꯨꯗꯨꯒꯤ ꯃꯥꯗꯣ
ꯑꯝ
ꯑꯗꯨꯒ ꯀꯔꯤꯒ ꯋꯥꯔꯤ ꯁꯥꯟꯅꯔꯤ
ꯍꯦꯂ
ꯆꯨꯔꯥꯒ
ꯗꯨꯔꯒ ꯗꯨꯔꯒ
ꯎꯝ
ꯅꯣꯛꯄꯨ ꯅꯣꯛꯅꯤꯡꯉꯤꯗ
ꯑꯗꯨ ꯈꯔ ꯈꯔ ꯆꯪꯉꯛꯏꯁꯦ ꯐꯠꯇ꯭ꯔꯣ
ꯐꯩ
ꯑꯗꯨꯅꯦ ꯑꯩꯒꯤꯁꯨ ꯀꯩ ꯂꯩꯔꯤꯕ ꯊ꯭ꯔꯤ ꯍꯟꯗ꯭ꯔꯦꯠꯀ ꯈꯔ
ꯆꯪ ꯐꯠꯇꯕ ꯑꯦ ꯑꯩ ꯅꯝꯕꯔꯁꯦ ꯑꯝꯇ ꯖꯤ ꯄꯦ ꯍꯥꯡꯉꯨꯔꯗꯤ ꯑꯩ ꯄꯣꯁ ꯑꯣꯐꯤꯁꯇꯣ
ꯅꯝꯕꯔ ꯁꯤꯟꯗ꯭ꯔꯗꯤ ꯌꯥꯔꯣꯏꯅꯦ ꯏꯕꯨꯡꯉꯣ ꯅꯪꯒꯤꯗꯤ ꯑꯩꯉꯣꯟꯗ ꯆꯪꯉꯅꯤ ꯅꯥꯍꯥꯟ ꯆꯅꯤ ꯂꯧꯒꯤ
ꯁꯨꯔꯅꯤ ꯂꯨꯄꯥ ꯀꯨꯟ ꯈꯥꯛ ꯉꯥꯏꯔꯦ
ꯏꯃꯥ ꯂꯧꯄꯨꯛ ꯆꯠꯈꯤꯕ꯭ꯔꯣ ꯍꯜꯂꯛꯑꯕꯣ
ꯆꯠꯈꯤ ꯉꯔꯥꯡꯗꯤ ꯏꯕꯨꯡꯉꯣ ꯑꯩꯅ ꯍꯣꯏ ꯀꯅꯥꯝꯇ ꯐꯧ ꯄꯨꯗꯕꯤꯅꯕ ꯃꯤ ꯂꯩꯇ꯭ꯔꯦ
ꯎꯝ
ꯂꯧ ꯁꯪꯉꯝ ꯑꯃꯒ ꯃꯈꯥꯏ ꯁꯪꯉꯝ ꯑꯃ ꯃꯈꯥꯏꯔ ꯀꯩꯅꯣꯝꯃ ꯐꯧ ꯍꯨꯟꯕ ꯃꯥꯜꯂꯦꯕꯀꯣ
ꯑꯥ
ꯑꯗꯨꯒꯤ ꯐꯧꯗꯣ ꯑꯅꯤ ꯊꯣꯛꯑꯦ
ꯑꯥ
ꯌꯥꯡꯕꯨꯗꯤ ꯌꯥꯡꯉꯦꯕ
ꯐꯧ ꯑꯣꯏꯕꯩꯅꯦ ꯅꯪ ꯍꯌꯦꯡ ꯍꯥꯔꯗꯗꯤ ꯀꯅꯥꯅ ꯊꯥꯡꯗꯕꯤꯅꯤ ꯑꯗꯣ
ꯈꯇꯪ ꯈꯇꯪ ꯇꯧꯔ ꯊꯥꯡꯊꯔꯗꯤ ꯉꯝꯅꯤꯍꯦ
ꯑꯩꯈꯣꯏ ꯄꯥꯗ ꯍꯥꯏꯔꯣ ꯏꯃꯥꯒꯗ ꯂꯧꯗꯣ ꯎꯖꯅꯤꯡ ꯃꯤꯗ ꯎꯍꯜꯂꯣ ꯍꯌꯦꯡ ꯐꯧꯕꯣꯠ ꯀꯥꯔꯛꯄꯤ ꯑꯣꯏꯅ ꯇꯧꯔꯣꯅ
ꯂꯩꯇ꯭ꯔ ꯃꯥꯜꯂꯦꯗ ꯑꯗꯨ ꯎꯕꯤꯅꯕ ꯃꯤꯗꯣ ꯑꯗꯨꯒꯤ ꯈꯪꯕ꯭ꯔꯥ
ꯑꯥ
ꯑꯈꯣꯏ ꯕ ꯁꯦ
ꯑꯥ
ꯗꯗꯥꯁꯨ ꯌꯥꯗ꯭ꯔꯦꯗꯅ ꯃꯈ꯭ꯋꯥꯡꯗꯣ
ꯑꯥ
ꯑꯗꯩ ꯍꯥꯏꯕꯗꯤ ꯉꯝꯗꯦ ꯀꯅꯥꯝ ꯂꯩꯇ꯭ꯔꯦ ꯑꯗꯨꯗꯤ ꯑꯩꯉꯣꯟ ꯑꯩꯉꯣꯟ ꯑꯩꯈꯣꯏ ꯃꯥꯅ ꯑꯩꯈꯣꯏ ꯃꯥꯗ ꯅꯪ ꯑꯃ ꯊꯥꯡꯉꯧ ꯍꯥꯏꯕ ꯑꯩ ꯉꯝꯃꯣꯏ ꯑꯩ ꯊꯥꯡꯕ ꯉꯝꯃꯣꯏ ꯍꯥꯏꯌꯦꯕ ꯑꯩꯃꯥꯅ ꯋꯥꯔꯦ ꯍꯥꯏꯔꯕ ꯑ ꯑꯗꯩꯗꯤ ꯑꯩꯉꯣꯟꯗ ꯊꯝꯂꯝꯃꯦ ꯄꯤꯖꯧ ꯑꯗꯨꯒ ꯑꯃꯨꯛ ꯄꯨꯨꯗꯔꯛꯑꯣ ꯍꯥꯏꯔꯒ ꯊꯝꯃꯝꯃꯦ
ꯎꯝ
ꯑꯗꯨ ꯆꯠꯈꯔꯦ ꯑꯩꯁꯦ ꯇꯥꯇꯣꯝꯗꯣ
ꯑꯥ
ꯐꯣꯟ ꯇꯧꯋꯦꯕ ꯈꯪꯕ꯭ꯔꯥ
ꯑꯥ
ꯐꯣꯟ ꯇꯧꯔꯒ ꯑꯩꯅ ꯃꯉꯣꯟꯗ ꯆꯠꯃꯤꯟꯅꯒꯦ ꯇꯧꯕ ꯑꯩꯈꯣꯏꯕꯥꯅꯤꯁꯦ
ꯑꯥ
ꯍꯣꯔꯦꯟ ꯑꯃꯨ ꯑꯩꯖꯦ ꯊꯥꯡꯕ ꯉꯝꯗ꯭ꯔꯗꯤ ꯍꯥꯏꯗꯤ ꯊꯥꯡꯒꯠꯄ ꯉꯝꯗ꯭ꯔꯗꯤ ꯃꯤ ꯂꯩꯔꯝꯗ꯭ꯔꯗꯤꯅ ꯆꯠꯃꯤꯟꯅꯒꯦꯅ ꯐꯣꯟ ꯇꯧꯋꯤ ꯃꯥꯏ ꯄꯩꯁꯥ ꯂꯨꯄꯥ ꯆꯥꯝ ꯆꯅꯤ ꯄꯤꯔꯒ ꯌꯥꯕꯗꯨꯕꯨꯅꯀꯣ ꯏꯃꯥꯅꯕꯨ ꯌꯥꯔꯛꯑꯗꯤꯅ ꯑꯩꯁꯦ ꯑꯗꯩꯗꯤ ꯐꯣꯟ ꯇꯧꯔꯀꯥꯟꯗ ꯃꯥꯁꯦ ꯑꯙꯔ ꯁꯦꯝꯕ ꯆꯠꯈꯤ ꯍꯥꯏꯑꯦ
ꯑꯥ
ꯑꯗꯥꯔ ꯁꯦꯝꯕ ꯆꯠꯈꯤ ꯍꯥꯏꯕꯗꯩ ꯑꯩꯅ ꯍꯜꯂꯛꯑꯕꯅ ꯑꯃꯨꯛ ꯍꯪꯉꯀꯥꯟꯗ ꯃꯁꯝ ꯀꯛꯏꯌꯦ ꯁꯝ ꯀꯛ ꯑꯛꯄꯒꯤ ꯃꯤ ꯃꯌꯥꯝ ꯉꯥꯏꯔꯝꯕꯅꯤ ꯅꯨꯄꯤꯝ ꯈꯛ ꯉꯥꯏꯔꯦ ꯁꯤ ꯑꯝꯇ ꯀꯛꯊꯠꯂꯛꯀꯦ ꯍꯥꯏꯔꯦ ꯑꯗꯩꯅꯤ ꯑꯁ ꯀꯥꯟꯅꯕ ꯅꯠꯇꯦꯅ ꯑꯩꯅ ꯐꯧ ꯕꯣꯔꯥꯁꯦ
ꯎꯝ
ꯊꯥꯡꯒꯠꯄꯅꯦꯕ ꯈꯪꯕ꯭ꯔꯥ ꯉꯝꯕꯔ ꯌꯦꯡꯒꯦꯅ ꯊꯥꯡꯒꯠꯄꯅꯦ ꯑꯦ ꯑꯗꯨ ꯏꯌꯥꯡ ꯌꯥꯡꯉ ꯂꯩꯔꯝꯃꯦ
ꯌꯥꯡ ꯐꯥꯎꯗꯤ
ꯎꯝ ꯏꯌꯥꯡ ꯌꯥꯡꯉꯦ ꯕꯤꯂꯨꯅꯤ ꯑ
ꯍꯌꯦꯡꯖꯦ
ꯏꯌꯥꯡ ꯌꯥꯡꯉ ꯂꯩꯔꯝꯃꯦ ꯑꯗꯨꯒ ꯑꯩꯁꯦ ꯄꯨꯔꯒ ꯂꯧꯔꯤꯗ ꯆꯠꯂꯦ ꯑꯗꯨꯒ ꯂꯧ ꯂꯧꯔꯤ ꯁꯦꯝꯕꯒꯤꯅꯦ ꯂꯧꯔꯤ ꯁꯦꯝꯕꯒꯤ ꯑꯩꯈꯣꯏꯒꯤ ꯃꯈꯥꯗ ꯆꯠꯄꯤꯗꯣ ꯌꯥꯗꯕꯤ ꯀꯥꯔꯒ ꯆꯠꯄ ꯌꯥꯗꯕꯤꯗꯣ ꯇꯧ ꯂꯩꯔꯝꯃꯦꯅꯦ ꯑꯩꯖꯦ ꯃꯈꯥꯗ ꯆꯠꯂꯦ ꯑꯗꯨꯒ ꯆꯠꯐꯝꯁꯦ ꯑꯃꯨꯛ ꯑꯗꯨ ꯑꯥꯛꯇꯉꯥꯏ ꯂꯩꯔ ꯏꯃꯥꯅ ꯐꯩꯗꯣꯝ ꯃꯔꯤ ꯀꯥꯜꯂꯣ ꯑꯗꯨꯗꯨꯒ ꯐꯩꯗꯣꯡ ꯃꯔꯤꯗꯨꯒꯤ ꯑꯃ ꯂꯧꯔꯤ ꯑꯃ ꯂꯩꯔꯝꯒꯅꯤ ꯑꯗꯨꯗ ꯂꯥꯛꯑꯣ ꯍꯥꯏꯔꯦ ꯑꯩꯖꯦ ꯆꯠꯂꯦꯕ ꯈꯪꯕ꯭ꯔꯥ ꯑꯗꯨꯗ ꯑꯣꯏꯅ ꯑꯗꯨꯁꯨ ꯑꯗꯨꯅ ꯈꯔ ꯐꯔꯦ ꯈꯔ ꯂꯩꯔꯝꯕꯗꯤ ꯈꯔ ꯐꯩꯌꯦꯕ ꯑꯗꯨꯝꯕ ꯑꯩꯈꯣꯏꯒꯤ ꯂꯧꯔꯤ ꯁꯦꯝꯕꯒꯤ ꯂꯩꯔꯝꯕꯗꯣ ꯑꯗꯨꯒ ꯑꯩꯁꯨ ꯊꯝꯃꯝꯃꯦꯅꯦ ꯑꯩꯁꯨ ꯋꯥꯕꯁꯤꯗꯤꯕꯨ ꯀꯨꯏꯅ ꯄꯨꯁꯜꯂꯛꯄꯒꯤ ꯑꯩꯅ ꯉꯛꯂꯤꯖꯦ ꯅꯥꯈꯜꯂꯛꯑꯦ ꯑꯗꯨꯗꯩ ꯊꯝꯃꯝꯃꯦ ꯊꯝꯃꯝꯃꯒ ꯍꯜꯂꯛꯑꯦꯕ ꯑꯩꯁꯦꯀꯣ ꯍꯜꯂꯛꯑꯦꯕ ꯑꯗꯨꯒ ꯎꯝ ꯂꯧꯔꯤꯁꯦ ꯀꯥꯟ ꯀꯥꯟ ꯌꯨꯝ ꯍꯜꯂꯛꯄꯗ ꯑꯃ ꯂꯩꯔꯝꯃꯦꯕ ꯑꯩꯁ ꯁꯤ ꯅꯦꯠꯄ ꯌꯥꯗꯣꯏꯖꯥꯠꯂꯅꯦ ꯅꯦꯠꯂꯨꯕꯗ ꯒꯨ ꯅꯤꯡꯒꯥꯏꯒꯔꯦ ꯅꯤꯡꯒꯥꯏ ꯍꯧꯔꯦ ꯃꯤꯒꯤ ꯂꯧꯔꯤꯗꯣ
ꯎꯝ
ꯑꯩꯁꯦ ꯍ ꯌꯥꯔꯣꯏꯁꯤꯗꯤ ꯃꯈꯥꯗ ꯖꯨꯝ ꯖꯨꯝ ꯂꯥꯛꯄ ꯐꯣꯟꯖꯦ ꯄꯥꯏ ꯄꯥꯏ ꯂꯥꯛꯄꯅꯦꯕ ꯂꯨꯉ ꯇꯥꯗꯅꯕ ꯐꯣꯟꯖꯦ ꯈꯤꯇꯪꯗ ꯉꯥꯏ ꯍꯣꯏ ꯃꯤ ꯐꯣꯟꯖꯦ ꯈꯤꯇꯪꯗ ꯉꯥꯏ ꯈꯪꯕ꯭ꯔꯥ ꯏꯁꯤꯡꯗ ꯇꯥꯒꯦ ꯇꯧꯕ
ꯌꯦꯉ ꯌꯦꯉ ꯆꯠꯆꯧ ꯎꯝ ꯑꯩꯒꯤ ꯅꯥꯡꯒꯟ ꯁꯨꯖꯟꯈ꯭ꯔꯤꯖꯦ ꯍꯥꯔ ꯊꯥꯡꯕꯗꯅꯤꯀꯣ ꯅꯥꯟꯊꯨꯔꯒ
ꯑꯗꯨ ꯅꯥꯟꯊꯨꯗꯅꯕꯗꯤ ꯇꯧꯔꯤꯅꯤꯍꯦ ꯁꯤꯒ ꯁꯤꯒ ꯆꯠꯂꯤꯅꯤ
ꯕꯨꯠ ꯇꯣꯡꯉꯣ ꯕꯨꯠ ꯕꯨꯠ ꯕꯨꯠ ꯕꯨꯠ ꯂꯩꯕꯗꯣ ꯑꯩꯈꯣꯏꯒꯤ
ꯕꯨꯠꯂꯨ ꯑꯗꯨꯝ ꯁꯦꯟꯗꯟ ꯂꯧꯊꯣꯛꯑ ꯆꯠꯂꯗꯤ ꯈꯣꯡꯌꯥꯁꯦ ꯅꯥꯕꯁꯤꯗꯤꯕꯀꯣ
ꯅꯥꯗꯗꯤ ꯅꯍꯥꯟꯒꯩ
ꯈꯣꯡꯉꯦ ꯑꯗꯩ ꯑꯗꯨꯝ ꯑꯩꯈꯣꯏ ꯅꯨꯡꯇꯤꯒꯤ ꯇꯧꯕ ꯅꯠꯇꯕꯩꯅꯤꯗ ꯁꯨꯝ ꯍꯩꯅꯔꯛꯀꯅꯤ ꯈꯔ ꯋꯥꯠꯂꯤ ꯁꯪꯉꯝ
ꯍꯌꯦꯡ
ꯎꯝ ꯑꯩꯈꯣꯏ ꯏꯃꯥꯜ ꯃꯤ ꯄꯨꯊꯔꯒꯁꯨ ꯂꯧꯕ ꯆꯠꯂꯦ ꯂꯧ ꯆꯠꯂꯦ
ꯑ
ꯁꯉꯝ ꯑꯍꯨꯝ ꯆꯠꯈꯤ ꯁꯒꯝ ꯀꯥꯔꯛꯇ꯭ꯔꯤ ꯀꯩꯝꯇ ꯄꯣꯊꯥꯗꯅ ꯑꯃꯨꯛ ꯆꯠꯈꯔꯦ ꯂꯧꯗ ꯕꯕꯥꯒ
ꯋꯥꯔꯅꯤꯌꯦ
ꯋꯥꯔꯅꯤꯕꯨꯨ ꯈꯪꯗꯦꯕꯨ ꯂꯧ ꯃꯌꯥ ꯈꯜꯂꯦ ꯏꯃꯥ ꯆꯠꯈ꯭ꯔꯀꯥꯟꯗ ꯑꯩꯈꯣꯏ ꯕꯥꯁꯨ ꯎ ꯀꯥꯏ ꯑꯃꯨꯛ ꯇꯛꯇꯣꯏꯅꯤ
ꯆꯍꯤꯗꯨ ꯌꯥꯝꯃꯅꯦ ꯍꯌꯦꯡ ꯋꯥꯅꯤꯌꯦ
ꯑꯗꯨꯒꯤꯅꯦ ꯑꯩꯁꯦ ꯅꯨꯡꯉꯥꯏꯇꯗꯅ ꯍꯥꯔꯁꯦ ꯊꯤꯟꯊꯕꯤꯔꯨꯏꯁꯦ
ꯃꯤꯗꯣ ꯃꯤ ꯂꯩꯔꯗꯤ ꯎꯍꯟꯕ ꯌꯥꯕ ꯃꯤ ꯂꯩꯔꯗꯤ
ꯂꯩꯇꯦꯗ ꯍꯧꯖꯤꯛ ꯃꯇꯝꯗꯕꯨ ꯃꯁꯥ ꯃꯁꯥꯒꯤ ꯊꯕꯛ ꯂꯣꯏ ꯆꯠꯅꯕꯅꯤꯅ ꯃꯤꯒ ꯑꯝꯇ ꯂꯩꯕ ꯅꯠꯇꯦ ꯑꯗꯩ
ꯀꯣꯏ ꯇꯔ
ꯈꯤꯇꯪ ꯆꯪꯖꯜꯂꯒ ꯉꯥꯡꯉꯛꯑꯣ
ꯍꯌꯦꯡ ꯋꯥꯔꯅꯤ ꯑꯩꯈꯣꯏꯕꯒꯗꯣ ꯏꯁ ꯇꯤꯜ ꯍꯤꯗꯥꯛ ꯀꯥꯞꯄ ꯑꯃꯨꯛ
ꯎꯝ ꯃꯤ ꯅꯦꯜꯑ ꯂꯣꯏꯔꯦ ꯑꯗꯨꯗ ꯑꯩꯈꯣꯏ ꯄꯩꯁꯥ ꯈꯔ ꯄꯨꯊꯣꯛꯑꯒ ꯃꯤ ꯅꯦꯛꯇꯗꯤ ꯌꯥꯔꯔꯣꯏ
ꯌꯥꯔꯣꯏ
ꯊꯥꯡꯗꯕꯤꯅꯕ ꯃꯤꯗꯣ
ꯎꯝ
ꯂꯩꯇꯦꯕ ꯂꯧꯔꯤꯖꯦ
ꯁꯥꯡꯁꯨ ꯋꯥꯁꯨ ꯋꯥ ꯁꯥꯡꯁꯨ ꯁꯥꯡꯉꯤꯅꯦ ꯑꯩꯈꯣꯏꯅ ꯑꯃꯨꯛꯁꯨ ꯁꯨꯝ ꯇꯧꯈꯤꯕꯒꯤ ꯑꯩꯈꯣꯏ ꯏꯁꯥꯒꯤꯅꯦ ꯈꯜꯂꯒ ꯃꯤꯅꯗꯤ
ꯏꯁꯥꯒꯤꯅꯦꯅ ꯈꯜꯂ ꯇꯧꯕꯋꯥꯅꯦ ꯃꯤꯅ ꯑꯗꯨꯒꯤꯅꯦ ꯑꯩꯈꯣꯏ ꯂꯧꯕꯨꯛꯁꯦ ꯌꯥꯝ ꯂꯥꯞꯄꯒꯤꯅꯦ
ꯎꯝ
ꯆꯠꯅꯤꯡꯗꯦꯕ ꯌꯥꯎꯅꯤꯡꯗꯦꯕ
ꯃꯤ ꯀꯌꯥ ꯀꯨꯨꯝꯒꯔꯤꯅꯣ
ꯃꯤ ꯃꯣꯏ ꯅꯤꯄꯥꯥꯟꯃꯨꯛ ꯀꯨꯝꯕ ꯃꯥꯜꯂꯦ
ꯃꯣꯏ ꯅꯤꯄꯥꯟ
ꯑꯥ
ꯆꯥꯎ ꯑꯃꯨꯛ ꯇꯧꯔꯛꯀꯦ
ꯃꯣꯏ ꯅꯤ ꯍꯥꯥ
ꯑꯃꯨꯛ ꯇꯧꯔꯛꯀꯦ
ꯉꯥꯏꯈꯣ ꯇꯔꯥꯏꯟꯊꯣꯏ ꯐꯥꯍꯟꯁꯦ ꯃꯤꯅꯠ
ꯑꯣ
ꯅꯪ ꯁꯤ ꯈꯪꯕ꯭ꯔꯥ ꯃꯤꯅꯠ ꯇꯔꯥꯅꯤꯊꯣꯏ ꯐꯥꯗ꯭ꯔꯗꯤꯅꯦ ꯑꯃꯨꯛ ꯅꯪ ꯑꯩꯉꯣꯟꯗ ꯇꯧꯔꯛꯄꯗꯅꯦ
ꯑꯝ
ꯕꯤꯖꯤ ꯂꯩꯅꯦꯕ
ꯑꯣ ꯑꯣ
ꯕꯤꯖꯤꯅꯦ ꯍꯥꯏꯔꯒ ꯊꯣꯛꯅꯦꯕ ꯂꯥꯛ ꯑꯦ ꯅꯪ ꯀꯣꯆꯤꯡ ꯆꯠꯄ꯭ꯔꯣ
ꯆꯠꯂꯦ
ꯅꯨꯡꯗꯤꯟ ꯆꯠꯇ꯭ꯔꯕꯣ
ꯆꯠꯇ꯭ꯔꯤ
ꯀꯩꯒꯤ
ꯍꯦꯛꯇ ꯇꯨꯝꯒꯤꯕꯗꯀꯣ ꯅꯨꯡꯁꯥ ꯁꯥꯒꯠꯂ ꯄ ꯇꯥꯏꯃꯤꯡꯅꯤꯅ
ꯄꯨꯡ ꯀꯌꯥꯗ
ꯄꯨꯡ ꯑꯅꯤꯗꯒꯤ
ꯆꯠꯊꯣꯛꯎꯨꯍꯦ ꯋꯥꯔꯤꯀꯥꯟꯗ ꯋꯥꯍꯧꯔꯣꯉꯣ ꯅꯨꯡꯗꯥꯡꯗ ꯉꯟꯇꯥ ꯇꯨꯝꯃ ꯂꯣꯏꯔꯦ
ꯑ ꯍꯌꯦꯡꯗꯩ ꯆꯠꯂꯒꯦ
ꯆꯠꯂꯣ ꯍꯥꯏꯕ ꯍꯥꯏꯗꯤ ꯑꯗꯨꯃꯥꯏꯅ ꯋꯥꯔꯤꯀꯥꯟꯗ ꯋꯥꯊꯣꯛꯍꯧꯔꯣ
ꯑꯥ ꯆꯠꯂꯒꯦ ꯍꯌꯦꯡ ꯍꯌꯦꯡ ꯀꯣꯂꯦꯖ ꯆꯠꯊꯣꯛꯎꯔꯅꯤ
ꯍꯣꯏ ꯍꯣꯏ ꯑꯗꯨꯒ ꯆꯠꯂꯣ
ꯐꯠ ꯆꯟ ꯆꯜꯂꯨꯔꯒꯦ ꯑꯩ ꯉꯁꯤ ꯆꯠꯀꯦ ꯇꯧꯕꯅꯦ ꯑꯗ ꯍꯌꯦꯡ ꯇꯣꯀꯟ ꯄꯤꯅꯤꯌꯦ ꯑꯗꯨꯗꯤ ꯍꯌꯦꯡ ꯆꯠꯂꯒꯦꯅ
ꯇꯣꯀꯟ ꯀꯩꯒꯤ
ꯍꯌꯦꯡ ꯇꯣ ꯑꯗꯨꯏ ꯅꯝꯕꯔꯗꯨꯅꯀꯣ ꯑꯦꯠꯃꯤꯁꯟ ꯔꯤꯁꯤꯞ ꯂꯧꯗꯣꯏꯕ
ꯏꯁꯀꯨꯜ ꯗꯔꯣ ꯍꯥꯢꯖꯦ
ꯑꯥ
ꯆꯠꯊꯣꯛꯎꯔꯣ ꯑꯗꯨꯒ ꯀꯣꯆꯤꯡꯗꯨꯁꯨ ꯌꯥꯎꯊꯣꯛꯑꯣ ꯋꯥꯔꯤ ꯀꯥꯟꯗ ꯋꯥꯍꯧꯔꯣ
ꯍꯣꯏ
ꯑꯗꯨꯒ ꯅꯨꯡꯗꯥꯡ ꯐꯖꯅ ꯇꯨꯝꯃꯒ ꯂꯣꯏꯔꯦ ꯑꯌꯨꯛ ꯉꯟꯅ ꯑꯃꯨꯛ ꯍꯧ ꯍꯧꯒꯠ ꯂꯥꯒꯥ ꯂꯣꯏꯔꯦ
ꯃꯦꯀꯞꯇꯤ ꯉꯟꯅ ꯉꯟꯅ ꯊꯣꯛꯑꯦ ꯅꯨꯡꯁꯥꯗꯤ ꯑꯗꯨꯝ ꯐꯪꯉꯕꯅꯤꯅ
ꯑꯗꯨꯅꯦ